ꯍꯜꯂꯣ
ꯇꯥꯏꯌꯦ ꯇꯥꯏꯌꯦ ꯇꯥꯗꯕ꯭ꯔꯣ
ꯀꯩ
ꯀꯩꯗꯧꯔꯤ ꯆꯥꯛ ꯆꯥꯊꯣꯛꯑꯒ ꯑꯗꯨꯝ ꯂꯩꯌꯦ ꯅꯪꯗꯤ
ꯑꯩꯁꯨ ꯆꯥꯛ ꯆꯥꯊꯣꯛꯔꯒ ꯍꯧꯖꯤꯛ ꯐꯝꯔꯒ ꯂꯩ
ꯀꯩ ꯃꯊꯦꯜ ꯆꯥ
ꯀꯔꯤ ꯏꯟꯁꯥꯡ ꯆꯥꯔꯦ ꯑꯩꯈꯣꯏꯔꯣ ꯍꯋꯥꯢꯌꯦ ꯍꯋꯥ
ꯑꯁ ꯉꯔꯥꯡ ꯑꯁ ꯑꯌꯨꯛꯇꯁꯨ ꯍꯋꯥꯏ ꯉꯁꯤꯁꯨ ꯍꯧꯖꯤꯛ ꯅꯪ ꯍꯋꯥꯏ ꯌꯥꯝ ꯍꯥꯎꯔꯕꯣ
ꯑꯁ ꯑꯩꯗꯤ ꯆꯥꯅꯤꯡꯗꯦ
ꯀꯔꯤꯅꯣ ꯅꯠꯇꯦ ꯆꯥꯛ ꯆꯥꯊꯣꯛꯑꯒ ꯍꯧꯖꯤꯛꯅ ꯀꯔꯤ ꯑꯃꯨꯛ ꯆꯥꯔꯤꯅꯣ
ꯅꯪ ꯍꯧꯖꯤꯛ ꯀꯔꯤ ꯆꯥꯕ꯭ꯔꯣ ꯢꯁ ꯆꯥꯕ ꯃꯈꯣꯟꯒꯨꯝꯕ
ꯆꯔꯦ
ꯍꯧꯖꯤꯛ
ꯀꯩꯗꯧꯕꯣꯔ